ꯕ꯭ꯔꯣ
ꯍꯥꯏ ꯑꯩ ꯅꯪ ꯃꯦꯁ
ꯑꯩꯅꯅꯦ ꯎꯍꯧꯗ꯭ꯔꯦ ꯑꯩꯅꯅꯦ ꯉꯥꯏꯈꯣꯀꯣ ꯍꯥꯏꯗꯣ ꯑꯩ ꯆꯥꯔꯖꯇꯣ ꯑꯩꯠ ꯄꯥꯔꯁꯦꯟ ꯑꯣꯏꯕ ꯑꯗꯨꯒꯤ ꯇꯠꯈꯤꯗ꯭ꯔꯥꯅ ꯁꯤ ꯈꯛꯇꯪ ꯁꯥꯟꯅꯔꯁꯦ ꯑꯗꯨꯒ ꯆꯥꯔꯖꯇꯨ ꯃꯤꯅꯤꯠ ꯃꯉꯥ ꯈꯛꯇꯪ ꯇꯧꯒꯦ ꯑꯩ ꯑꯩ ꯆꯥꯔꯖꯔꯗꯨꯁꯨ ꯆꯥꯔꯖ ꯆꯪꯗ꯭ꯔꯦꯕ ꯑꯗꯨ ꯑꯩꯈꯣꯏ ꯕꯥ ꯁꯦꯝꯍꯟꯕꯅꯦꯕ ꯐꯛꯀꯥꯏꯔꯒ ꯑꯗꯨꯒ ꯌꯥꯁꯨ ꯌꯥꯗ꯭ꯔꯦ
ꯑꯃ ꯁꯤꯜꯂꯨ ꯑꯩꯁꯨ ꯆꯥꯔꯖꯔꯗꯤ ꯆꯪꯗꯤ ꯆꯪꯉꯦ ꯑꯗꯨ ꯄꯥꯛꯅ ꯌꯥꯗꯦ ꯐꯣꯟꯁꯨ ꯌꯥꯗ꯭ꯔꯦ ꯑꯃ ꯂꯩꯗ ꯌꯥꯔꯔꯣꯏ
ꯑꯗ ꯑꯩꯅ ꯐꯣꯟꯗꯨꯁꯨꯅꯦ ꯈꯪꯗꯦ ꯑꯩꯉꯣꯟꯗ ꯀꯌꯥ ꯏꯟꯇꯔꯦꯁ ꯑꯣꯏꯗꯦꯅꯦ ꯆꯥꯔꯖꯔ ꯂꯩꯕ ꯑꯗꯒꯤ ꯐꯣꯟ ꯐꯣꯟ ꯑꯅꯧꯕ ꯇꯧꯕ ꯈꯣꯠꯄ ꯏꯟꯇꯔꯦꯁ ꯑꯣꯏꯗ꯭ꯔꯦꯅꯦ ꯑꯗꯨꯅꯅꯤꯅꯦ
ꯔꯣꯍꯅꯤ ꯈꯪꯗꯦꯗ ꯕꯤꯠꯀꯥ ꯌꯥꯎꯗꯦꯗ ꯄꯨꯟꯁꯤꯁꯦ ꯌꯥꯝ ꯋꯥꯏ ꯃꯪꯁꯤꯗꯅꯦ ꯑꯣꯏꯔꯣꯏꯗꯕ ꯁꯨꯝ ꯎ ꯂꯩ ꯍꯥꯏꯕ ꯃꯤꯅ ꯎꯅꯤꯡꯗꯕ ꯄꯣꯠꯁꯨ ꯀꯩꯗꯧꯔꯃꯣ ꯈꯪꯗꯦ ꯌꯥꯝ ꯇꯣꯛꯁꯤꯛ ꯌꯥꯝ ꯑꯣꯏ ꯍꯥꯏꯕ
ꯑꯩ ꯀꯩꯅꯣ ꯇꯧꯅꯤꯡꯉꯦ ꯀꯔꯤ ꯀꯩ ꯑꯁ ꯀꯩꯅꯣ ꯉꯥꯡꯒꯦ ꯇꯧꯔꯝꯕꯗꯣ ꯀꯥꯎꯔꯦ ꯐꯖꯅ ꯑꯝꯇ ꯇꯨꯝꯗꯕ ꯀꯨꯏꯔꯦ ꯑꯗꯨꯒꯤ ꯑꯩꯗꯣ ꯉꯁꯤꯗꯤ ꯂꯥꯏꯕ꯭ꯔꯦꯔꯤꯒ ꯑꯝꯇ ꯆꯠꯇꯦ ꯉꯁꯤ ꯌꯥꯍꯧ ꯊꯦꯡꯅ ꯍꯧꯒꯠꯂꯦ ꯑꯗꯨꯒ
ꯈꯪꯉꯦ ꯅꯪ ꯂꯥꯏꯕ꯭ꯔꯦꯔꯤ ꯆꯠꯂ ꯏꯔꯥꯡ ꯇꯧꯔꯤꯗꯣ
ꯀꯅꯥꯒ
ꯈꯪꯉꯤ ꯈꯪꯗꯦꯁꯨ
ꯌꯥꯝꯅ ꯎꯕꯗꯧꯅ
ꯅꯪ ꯅꯪ ꯇꯧꯕꯩ ꯅꯠꯇ꯭ꯔꯣ ꯅꯪꯅ ꯑꯩꯉꯣꯟꯗ ꯇꯨꯃꯤꯟꯅ ꯂꯩꯔꯒ ꯀꯩꯅꯣ ꯇꯧꯔꯤꯗꯣ
ꯀꯩ ꯆꯥꯟꯅꯔꯤꯒꯦ ꯀꯩ ꯆꯥꯟꯅꯔꯤꯒꯦ ꯀꯩ ꯆꯥꯟꯅꯔꯤꯒꯦ ꯀꯩ ꯆꯥꯟꯅꯔꯤꯒꯦꯕ ꯅꯪꯅ ꯉꯥꯡꯉꯤꯕꯗꯨꯕꯣ
ꯈꯪꯗꯦ ꯑꯩꯖꯨ
ꯃꯤ ꯂꯥꯏꯔꯤꯛ ꯄꯥꯏꯅꯦ ꯈꯪꯕ꯭ꯔꯥ ꯑꯩ ꯉꯔꯥꯡꯁꯨ ꯁꯕꯦꯟ ꯑꯋ꯭ꯔꯁ ꯐꯣꯔꯇꯤ ꯐꯣꯔ ꯃꯤꯅꯠ ꯄꯥꯏ ꯆꯥꯕ ꯀꯩꯀꯥ ꯂꯣꯏ ꯈꯥꯏꯗꯣꯛꯈ꯭ꯔꯒ ꯖꯁ ꯂꯥꯏꯔꯤꯛ ꯇꯧꯕ ꯈꯇꯪꯗ ꯑꯩꯗꯣ ꯄꯨꯡꯗꯣ ꯄꯥꯕꯅꯦꯕ
ꯀꯣꯛꯀꯤ ꯅꯥꯒꯦ ꯇꯧꯋꯦ ꯐꯔꯦ ꯐꯔꯦ ꯀꯥꯏꯗꯤ ꯀꯩꯅꯣ ꯎꯁꯤꯇ꯭ꯔꯤꯔ ꯅꯪ ꯈꯨꯍꯥꯢꯗꯣ ꯐ ꯎꯁꯤꯇꯕ ꯑꯃ ꯌꯥꯎꯔꯤꯌꯦ
ꯈꯪꯗꯦꯗ ꯒ꯭ꯌꯥꯟ ꯇꯥꯗꯦꯗ ꯈꯟꯅꯤꯡꯕ ꯈꯜꯂꯣ ꯇꯨꯃꯤꯟ ꯂꯩꯔꯤꯗꯣ ꯀꯩꯒꯤꯅꯣ ꯍꯜꯂꯣ
ꯑꯩꯅ ꯉꯥꯡꯉꯤꯁꯦ ꯇꯥꯗ꯭ꯔꯣ
ꯇꯥꯏꯌ ꯉꯥꯏꯍꯥꯛꯇꯤ ꯇꯥꯔꯝꯗꯦ ꯇꯥꯏꯌꯦꯦ
ꯑꯦ ꯄ꯭ꯔꯤꯌꯥꯒ ꯋꯥꯔꯤ ꯁꯥꯟꯅꯗ꯭ꯔꯕꯕ ꯅꯪꯗꯣ
ꯑ ꯁꯥꯟꯅꯗꯤ ꯅꯪ ꯁꯥꯟꯅꯗ꯭ꯔꯕꯣ
ꯁꯥꯟꯅꯗ꯭ꯔꯕ ꯍꯥꯏꯗꯤ ꯀꯩꯅꯣ
ꯅꯪ ꯀꯥꯏꯔꯥꯒꯤꯗꯣ ꯃꯥꯥꯡꯒ ꯁꯥꯟꯅꯗ꯭ꯔꯕꯣ
ꯀꯩꯔꯥꯒꯗꯤ ꯋꯥꯔꯤ ꯁꯥꯟꯅꯩ ꯑꯩꯅ ꯍꯥꯏꯗꯤ ꯑꯇꯣꯞꯄ ꯅꯪ ꯅꯍꯥꯟ ꯃꯥꯒ ꯋꯥꯔꯤ ꯑꯃ ꯁꯥꯟꯅꯗꯧ ꯂꯩ ꯀꯥꯏꯅꯒ ꯍꯥꯏꯍꯧꯕꯗꯣ ꯑꯗꯨ ꯁꯥꯟꯅꯕ꯭ꯔꯥ ꯍꯪꯕ
ꯁꯥꯟꯅꯗ꯭ꯔꯦ
ꯑꯗꯨꯅꯦ ꯑꯩꯅ ꯍꯪꯉꯤꯗꯣ ꯏꯕꯥꯅꯤꯕꯨꯗꯤ ꯁ꯭ꯇꯦꯇꯁꯀꯨꯝꯕ ꯁ꯭ꯇꯦꯇꯁꯇꯣ ꯋꯥꯆꯦꯞ ꯅꯝꯕꯔ ꯂꯩꯅꯔꯕꯅꯤꯅ ꯋꯥꯆꯦꯞ ꯏꯁꯇꯦꯇꯁ ꯀꯩꯀꯥ ꯊꯥꯒꯠꯅꯕꯗ ꯂꯥꯏꯠꯀꯨꯝꯕ ꯇꯧꯅꯕ ꯑꯗꯒꯤ ꯏꯟꯁꯇꯥꯒꯤ ꯏꯁꯇꯣꯔꯤꯒꯨꯝꯕꯗ ꯂꯥꯏꯛ ꯇꯧꯅꯕ ꯑꯗꯨꯒꯨꯝꯕ ꯕꯨꯗꯤ ꯇꯧꯋꯦ ꯑꯗꯨꯒ ꯋꯥꯔꯤ ꯑꯇꯩ ꯁꯥꯟꯅꯗ꯭ꯔꯦ ꯃꯥ ꯂꯞ ꯂꯞꯀꯤ ꯌꯥꯝ ꯊꯝꯕ ꯃꯥꯜꯂꯦ ꯃꯥ ꯋꯥꯔꯤ ꯁꯥꯟꯅꯕꯗꯤ ꯌꯥꯝ ꯅꯨꯡꯉꯥꯏꯌꯦ ꯃꯥꯗꯣ ꯌꯥꯝ ꯅꯨꯡꯁꯤꯕ ꯑꯃ ꯑꯣꯏ ꯍꯥꯏꯕ ꯃꯥꯗꯣ ꯍꯥꯥ
ꯁꯇꯦꯇꯁ ꯃꯨꯠ ꯊꯝꯃꯦꯕ
ꯅꯪ ꯆꯦꯠꯇꯁꯨ ꯃꯤꯉꯣꯟꯗ ꯊꯣꯛꯄꯁꯨ ꯎꯁꯨ ꯎꯍꯟꯗꯅ
ꯑꯗꯣ ꯃꯣꯏꯗꯣ ꯃꯤꯠ ꯊꯝꯃꯦ ꯍꯥꯏꯕ ꯏꯔꯤꯡꯗꯦ ꯍꯥꯏꯕ
ꯑꯣ ꯑꯩꯗꯤ ꯊꯝꯕ꯭ꯔꯥ ꯑꯩꯕꯨꯗꯤ ꯄꯥꯡ ꯊꯥꯒꯠꯇꯕꯅꯤꯗ
ꯈꯪꯗꯦ ꯂꯣꯏ ꯊꯝꯃꯦ ꯄꯨꯂꯞ ꯊꯝꯃꯦ ꯌꯥꯎꯔꯕꯅꯤ ꯂꯣꯏꯅ
ꯏꯁ ꯅꯪꯒꯤꯁꯨ ꯊꯝꯖꯟꯒꯦ ꯑꯗꯨꯗꯤ ꯊꯝꯖꯤꯟꯒꯦ ꯅꯪꯅ ꯑꯩꯉꯣꯟꯗ ꯍꯧꯔꯛꯑꯕꯅꯤꯅ ꯑꯩꯁꯨ ꯍꯧꯕ ꯇꯥꯔꯦꯗꯅ
ꯅꯪꯒꯤ ꯍꯥꯟꯅꯗꯤꯁꯨ ꯀꯩꯅꯣ ꯇꯧꯕ ꯂꯩ ꯑꯗꯨꯗꯤ
ꯀꯣꯏ
ꯅꯪ ꯍꯥꯟꯅꯗꯁꯨ ꯕ꯭ꯂꯣꯛꯀ ꯇꯧꯔꯤꯁꯤꯗꯤ
ꯕ꯭ꯂꯣꯛ ꯇꯧꯕꯗꯨꯗ ꯈꯟꯅꯕ ꯍꯧꯔꯀꯥꯟꯗ ꯈꯇꯪ ꯇꯧꯕꯅꯦ ꯎꯝ ꯅꯪꯅ ꯈꯟꯅꯕ ꯍꯧꯔꯛꯇꯗꯤ ꯑꯩ ꯇꯧꯗꯦ ꯑꯁꯁꯨ ꯋꯥꯔꯦ ꯈ꯭ꯋꯥꯡ ꯌꯥꯝ ꯅꯥꯔꯦ
ꯎꯝ ꯌꯦꯋꯥꯔꯔꯕ
ꯑꯩ ꯍꯧꯖꯤꯛꯅꯦ ꯅꯦꯠꯁꯨ ꯂꯩꯇ ꯆꯥꯔꯖꯁꯨ ꯌꯥꯎꯗ ꯑꯩ ꯍꯧꯖꯤꯛ ꯄꯨꯔꯥ ꯂꯥꯏꯔꯤꯕꯅꯦ ꯑꯗꯨꯒ ꯑꯣꯏ ꯕꯦꯂꯦꯟꯁꯁꯤꯅ ꯔꯤꯆꯥꯔꯖꯁꯦ ꯉꯁꯤ ꯂꯣꯏꯔꯦ ꯍꯥꯏꯅ ꯅꯣꯡꯉꯥꯜꯂꯒ ꯀꯣꯜ ꯆꯠꯇꯕꯤꯅꯦꯕ ꯃꯤ ꯀꯅꯥꯝꯃꯉꯣ ꯀꯣꯜ ꯇꯧꯛꯄ ꯌꯥꯗ꯭ꯔꯤꯕꯅ
ꯀꯩꯒꯤ
ꯏꯟꯀꯃꯤꯡ ꯌꯥꯗꯦ ꯍꯥꯏꯕ ꯍꯦꯛ ꯅꯣꯡꯉꯥꯟꯕꯒ ꯉꯁꯤ ꯔꯤꯆꯥꯔꯖ ꯂꯣꯏꯔꯦꯅ ꯅꯣꯡꯉꯥꯜꯂꯦ ꯏꯟꯀꯃꯤꯡ ꯌꯥꯗꯦꯕ
ꯍ
ꯑꯗꯨꯒꯤ
ꯑꯩꯈꯣꯏꯗꯤꯛ ꯇꯧꯗꯦ ꯑꯩꯁꯨ ꯍꯥꯞꯇꯕ ꯀꯨꯏ ꯑꯗꯨꯁꯨ ꯍꯥꯞꯇꯅꯤ
ꯑꯣ ꯍꯥꯞꯄꯅꯤꯗ ꯀꯩꯗꯧꯗꯣꯏꯅꯣ ꯍꯥꯞꯄꯒ ꯑꯩ ꯐꯣꯟꯗꯣ ꯀꯩꯁꯨ ꯌꯥꯝ ꯀꯠꯁꯤꯟꯅꯕ ꯑꯣꯏꯗꯦ ꯑꯗꯨꯒ ꯉꯥꯏꯍꯥꯛ ꯆꯪ ꯌꯦꯡꯅꯤꯡꯉꯒꯒꯨꯝꯕꯅ ꯗꯥꯎꯟꯂꯣꯗ ꯇꯧꯕ ꯅꯠꯇ꯭ꯔꯒ ꯑꯗꯨꯝ ꯁꯤꯖꯤꯟꯅꯕ ꯑꯣꯏꯗꯕꯅꯤ ꯑꯗꯣ ꯕꯦꯂꯦꯟꯁꯇꯣ ꯍꯥꯞꯄꯗꯤ ꯑꯗꯨꯝ ꯁꯤꯖꯤꯟꯅꯕꯕꯨꯗꯤ ꯑꯗꯨꯝ ꯄꯥꯝꯃꯨꯕꯩ ꯑꯗꯨꯝ ꯐꯣꯟꯗꯣ ꯄꯥꯏꯕ ꯑꯣꯏꯕ ꯑꯗꯨꯅ ꯅꯠꯇꯕꯅꯤꯅ ꯀꯗꯧꯗꯣꯏꯅꯣ ꯈꯜꯂꯒ ꯑꯩꯗꯣ ꯍꯥ ꯐꯠꯇ꯭ꯔꯕ ꯍꯥꯏꯇꯥꯔꯦ ꯄꯩꯁꯥꯁꯨ ꯂꯩꯇꯕꯒ ꯏꯁꯥꯁꯦ ꯍꯟꯗꯛꯁꯦ ꯈꯔ ꯋꯥꯔꯅꯤ
ꯋꯥꯔꯦ ꯑꯩꯁꯨ ꯑꯩ ꯁꯨꯊꯣꯛꯄ ꯊꯣꯛꯇ꯭ꯔꯤꯅꯤ
ꯚ꯭ꯌꯨ ꯈꯔ ꯆꯠꯂꯦ ꯍꯥꯏꯇꯥꯔꯦ
ꯑꯩꯁꯨ ꯆꯠꯂꯦ ꯅꯣꯏꯁꯦ ꯗꯤꯔꯦꯇꯦꯁꯟ ꯂꯣꯏꯈ꯭ꯔꯕ ꯃꯥꯜꯂꯗ
ꯃꯥ ꯗꯦꯖꯔꯇꯦꯁꯟ ꯂꯣꯏꯈ꯭ꯔꯦ ꯄ꯭ꯔꯖꯦꯟꯇꯦꯁꯟ ꯗꯦꯖꯔꯇꯦꯁꯟꯁꯨ ꯂꯣꯏꯔꯒ ꯄ꯭ꯔꯖꯦꯟꯇꯦꯁꯟꯁꯨ ꯇꯧꯈ꯭ꯔꯕꯅꯦ ꯃꯥ
ꯎꯝ
ꯑꯗꯨꯒ ꯐꯦꯔꯋꯦꯜꯒꯤ ꯇꯧꯅꯤ ꯍꯥꯏꯕ꯭ꯔꯥ ꯑꯗꯨꯒꯤ ꯐꯦꯔꯋꯦꯜꯒꯤ ꯀꯟꯅ ꯃꯥ ꯑꯦꯔꯦꯟꯖ ꯀꯟꯅ ꯇꯧꯗ ꯑꯗꯨꯗꯤ ꯇꯧꯔꯝꯈꯤꯅꯤ ꯀꯔꯝ ꯀꯥꯟꯅ ꯇꯧꯗꯣꯏꯅꯣꯗꯤ ꯈꯪꯗꯦ
ꯐꯥꯏ
ꯁꯥꯔꯤ ꯁꯦꯠꯂ ꯆꯠꯀꯅꯤ ꯑꯩ ꯃꯥꯗ
ꯑꯣ ꯑꯣ ꯁꯥꯔꯤ ꯉꯥꯛꯇ ꯄꯥꯏꯊꯣꯛꯑꯒ
ꯀꯩꯅꯣ ꯁꯥꯔꯤ ꯉꯥꯛꯇ ꯄꯥꯏꯊꯣꯛꯑꯒ ꯀꯥꯏꯗꯤ ꯀꯩ ꯀꯩ ꯋꯥꯉꯥꯡ ꯁꯉꯥꯡꯅꯣ ꯅꯪꯒꯤꯗ
ꯍ ꯑꯩ ꯂꯥꯟꯖꯔꯦ ꯂꯥꯟꯖꯔꯦ ꯂꯥꯟꯖꯔꯦ
ꯅꯪ ꯍꯥꯏꯁꯦ ꯑꯩꯣꯏꯆꯁꯦ ꯊꯤ ꯍꯥꯏꯔꯕ ꯑꯩ ꯊꯤ ꯍꯥꯏꯕꯅ ꯍꯥꯏꯕꯅꯤ ꯑꯩꯈꯣꯏꯆꯦ ꯍꯦꯛ ꯇ ꯊꯤ ꯍꯥꯏꯔꯦꯕ ꯀꯪꯗꯦ ꯀꯪꯗꯦ ꯃꯥ ꯍꯧꯖꯤꯛ ꯑꯩꯉꯣꯟꯗ ꯍꯦꯟꯅ ꯅꯣꯏ ꯅꯪ ꯈꯪꯗꯕ
ꯃꯌꯥꯡꯗꯣ ꯀꯪꯉꯒ ꯁꯥꯔꯤꯗꯤ ꯍ ꯐꯗꯤ ꯐꯖꯅꯤ ꯁꯦꯠꯄꯗꯗ
ꯃꯥ ꯃꯌꯥꯝ ꯀꯪꯗ꯭ꯔꯦ ꯃꯥ ꯃꯌꯥꯝ ꯀꯪꯗ ꯅꯪ ꯐꯪꯗꯕꯒꯤꯅꯦ ꯑꯩꯉꯣꯟꯗ ꯍꯦꯟꯅ ꯅꯣꯏꯔꯥ ꯍꯥꯏꯕ ꯃꯥꯗꯣ
ꯐꯔꯦ ꯐꯔꯦ ꯐꯔꯦ
ꯀꯪꯗ꯭ꯔꯕꯅꯤ ꯃꯌꯥꯡꯗꯣ ꯅꯪ ꯑꯩꯈꯣꯏ ꯁꯤꯗ ꯍꯥꯏꯗꯣꯛꯀꯦ ꯈꯪ ꯅꯪ ꯁꯥꯔꯤ ꯉꯥꯛꯇ ꯄꯥꯏ ꯊꯣꯛꯅꯤ ꯍꯥꯏꯈꯤꯕꯗꯨ ꯅꯠꯇ꯭ꯔꯥ ꯑꯩ ꯍꯧꯖꯤꯛ ꯍꯥꯏꯗꯣꯛꯀꯦꯕ ꯋꯥꯔꯤ ꯁꯥꯟꯅ ꯂꯣꯏꯈꯤꯖꯅꯤ
ꯑꯋꯥ ꯎꯗ
ꯅꯪ ꯑꯗꯨꯗꯣ ꯍꯥꯏꯔꯛꯀꯅꯣ ꯍꯥꯏꯕ ꯀꯣꯜ ꯔꯤꯖꯦꯛ ꯆꯠꯆꯁꯅꯤ
ꯌꯥꯥꯡꯒꯦ ꯇ ꯑꯗꯨꯗ
ꯅꯪ ꯁꯤ ꯂꯣꯏꯔꯒꯗꯤ ꯋꯥꯏ ꯑꯃ ꯁꯪꯉꯝꯃꯅꯤꯅ
ꯁꯉꯦ
ꯅꯦꯍꯥꯗ ꯍꯥꯏꯗꯣꯏ ꯅꯠꯇ꯭ꯔꯅ ꯂꯣꯏꯔꯦꯅ
ꯐꯕꯨꯡꯁꯦ ꯇꯨꯝꯃꯒ ꯑꯗꯨꯝ ꯂꯩꯔꯦꯗ
ꯅꯦꯍꯥꯗ ꯍꯥꯏꯗꯣꯏꯔꯥꯕ ꯂꯣꯏꯔꯦꯅ
ꯍꯥꯏꯕꯗꯤ ꯅꯍꯥꯟꯅ ꯍꯥꯏꯈ꯭ꯔꯕ ꯑꯗꯨꯝ ꯄꯤꯊꯔꯛꯑꯣꯅ ꯎꯝ
ꯑꯣꯃ ꯑꯩꯉꯣꯟꯗ ꯄꯤꯊꯔꯛꯄꯀꯥꯗ ꯍꯥꯏꯗꯤ ꯃꯈꯥ ꯇꯧꯅꯤꯡꯕ ꯃꯤꯈꯩ ꯑꯣꯏꯅ ꯄꯤꯈꯠꯂꯣ ꯍꯥꯏꯕꯗꯣ ꯑꯩꯗꯣ ꯀꯩꯝ ꯍꯥꯏꯗ꯭ꯔꯕ
ꯍꯥꯡꯉꯣ ꯅꯪꯁꯨ ꯃꯈꯥ ꯂꯩꯒꯗ꯭ꯔꯅ
ꯍꯥ
ꯍꯪꯉꯣꯕ ꯑꯩ ꯕꯤꯠ ꯌꯥꯝ ꯌꯥꯎꯗꯦ ꯍꯧꯖꯤꯛꯀꯥꯟꯁꯦ ꯍꯕ ꯑꯁꯦ ꯀꯩꯗꯧꯔꯝꯅꯣ ꯈꯪꯗꯦ
ꯑꯗꯨꯃꯥꯏꯅ ꯋꯥꯒꯨꯝꯕ
ꯀꯔꯤꯌꯦ ꯈꯔ ꯍꯥꯏꯕꯅꯣ ꯍꯜꯂꯣ ꯍꯜꯂꯣ ꯇꯥꯕ꯭ꯔꯣ
ꯇꯥꯞ
ꯇꯥꯕ꯭ꯔꯣ ꯉꯥꯏꯍꯥꯛ ꯇꯥꯔꯝꯗꯦ ꯍꯥꯏꯔꯛꯑꯣ
ꯀꯣꯜ ꯋꯥꯔꯤ ꯁꯥꯟꯅꯕꯗꯨꯗꯤ ꯑꯩꯒꯤ ꯁꯪꯕ ꯃꯇꯝ ꯅꯪꯒꯤ ꯁꯪꯕ ꯃꯇꯝ ꯍꯥꯏꯕ ꯃꯤ ꯑꯅꯤꯒꯤ ꯑꯃ ꯆꯪꯗ꯭ꯔꯥ
ꯆꯪꯉꯦ
ꯑꯗꯨꯒ ꯍꯧꯖꯤꯛꯀꯤ ꯑꯃ ꯑꯅꯧꯕ ꯇꯥꯛꯁ ꯑꯃ ꯄꯤꯔꯛꯄꯗꯨꯗꯤ ꯑꯗꯨꯝ ꯑꯩꯅ ꯁꯪ ꯁꯪꯕ ꯀꯥꯟꯗ ꯌꯦꯡꯉꯒ ꯑꯗꯨꯝ ꯄꯥꯕ ꯌꯥꯏꯑꯕ ꯑꯗꯨꯗꯤ ꯁꯥꯡꯉꯁꯨ ꯑꯗꯨꯗꯨꯅ ꯑꯗꯨꯒꯨꯝꯕꯗꯨꯅ ꯅꯨꯡꯉꯥꯏ ꯍꯥꯏꯕ
ꯍꯣ ꯑꯗꯨꯒꯨꯝꯕ ꯂꯩꯔꯝꯒꯅꯤꯌꯦ ꯄꯤꯌꯣ ꯍꯥꯏꯌꯣ
ꯑꯗꯨꯅꯦ ꯑꯩꯅ ꯍꯪꯉꯁꯦ ꯇ ꯂꯣꯏꯗꯤ ꯂꯣꯏꯈ꯭ꯔꯦ ꯥ ꯄꯤꯊꯔ
ꯇ꯭ꯔꯥꯟꯁꯀ꯭ꯔꯤꯞꯁꯟꯁꯨ ꯂꯩꯔꯝꯒꯅꯤ ꯇ꯭ꯔꯥꯟꯁꯀ꯭ꯔꯤꯞꯁꯟꯁꯨ ꯄꯤꯌꯣꯍꯦ ꯍꯥꯏ
ꯇ꯭ꯔꯥꯟꯁꯀ꯭ꯔꯤꯞꯁꯟꯁꯤꯅ ꯀꯩꯅꯣ
ꯚꯣꯏꯁꯁꯦ ꯇꯥꯔꯒ ꯃꯥꯅ ꯍꯥꯏꯕ ꯄꯣꯠꯁꯦ ꯑꯦꯛꯖꯦꯛ ꯏꯗꯣꯏꯕ
ꯑꯩꯅ ꯅꯍꯥꯟꯨꯛ ꯅꯪꯒꯤꯗ ꯇꯧꯈꯤꯕꯗꯨꯔꯔꯕ
ꯑꯥ ꯑꯗꯨꯅ ꯗꯤꯐ꯭ꯔꯦꯟꯅꯦ ꯕꯠ ꯍꯣꯏ ꯁꯤꯃꯤꯂꯔ ꯑꯣꯏꯗꯣꯏꯅꯤ
ꯑꯗꯨꯗꯤ ꯑꯩꯅ ꯑꯃꯨꯛ ꯏꯈꯠꯄꯗꯣꯨꯛ ꯄꯤꯊꯣꯛꯇꯣꯏꯔꯥ ꯄꯤꯈꯠꯇꯣꯏꯕ
ꯑꯗꯨꯗꯤ ꯀꯥꯏꯔꯥꯗ ꯑꯗꯨꯝ ꯏꯗꯣꯏꯅꯦ ꯍꯧꯖꯤꯛꯀꯤ ꯑꯦꯞꯁ ꯃꯅꯨꯡꯗ ꯑꯗꯨꯝ ꯏꯁꯟꯗꯣꯏꯅꯦ
ꯑꯣ ꯑꯩ ꯑꯗꯨ ꯃꯉꯣꯟꯗ ꯍꯥꯏꯐꯦꯠ ꯍꯪꯒꯦ ꯂꯣꯏꯗꯤ ꯁꯤꯁꯦ ꯂꯣꯏꯔꯦ ꯑꯅꯧꯕ ꯇꯧꯔꯛꯈꯤꯗ꯭ꯔꯥ ꯑꯗꯨꯒ ꯂꯩꯕ꯭ꯔꯥ ꯈꯣꯠꯄ꯭ꯔꯥ ꯍꯪꯉꯒꯦ ꯑꯗꯨꯃꯥꯏꯅ
ꯍ
ꯑꯣꯀꯦ
ꯑ ꯗꯣꯛꯇꯔꯁꯨ ꯃꯁ ꯌꯥꯝ ꯐꯖꯩꯑ ꯎ
ꯑꯩꯅꯦ ꯑꯩ ꯅꯉꯣꯟꯗ ꯋꯥ ꯑꯃ ꯍꯥꯏꯍꯧꯒꯦ ꯑꯩꯁꯦ ꯍꯦꯛꯇꯅꯦ ꯑꯍꯤꯡꯒꯨꯝꯕꯁꯦ ꯋꯥꯕꯒꯤꯅꯦ ꯍꯦꯛꯇ ꯇꯨꯝꯕ ꯂꯩꯔꯝꯃꯦꯕ ꯑꯗꯨꯕꯨ ꯗꯦꯠ ꯐ꯭ꯔꯦꯟꯁꯀ ꯀꯩꯅꯣꯒ ꯁꯥꯟꯅꯕ ꯅꯨꯃꯤꯠꯇꯣ
ꯎꯝ
ꯁ꯭ꯄꯦꯟꯒ
ꯎꯝ
ꯏꯁꯄꯦꯟ ꯅꯠꯇ꯭ꯔꯣ ꯃꯥꯅꯦ ꯏꯁꯄꯦꯟꯒ ꯁꯥꯟꯅꯕ ꯅꯨꯃꯤꯠꯇꯣ ꯑꯗꯨꯣ ꯄꯨꯡ ꯑꯅꯤ ꯃꯈꯥꯏꯔ ꯂꯩꯕꯗ ꯑꯅꯤ ꯃꯈꯥꯏꯔꯥ ꯕꯥꯔꯣ ꯃꯈꯥꯏꯔꯥ ꯇꯨꯝꯕ ꯍꯧꯗꯣꯔꯛꯀꯗꯕ ꯑꯗꯨ ꯇꯨꯝꯕ ꯍꯧꯗꯣꯔꯛꯀꯗꯕ ꯑꯩ ꯑꯗꯨꯏ ꯅꯨꯃꯤꯠꯇꯣ ꯑꯦꯂꯥꯔꯝꯁꯨ ꯊꯝꯒꯅꯤ ꯑꯗꯨꯒ ꯀꯩꯅꯣꯁꯨ ꯇꯧ
ꯑꯗꯨꯒ ꯄꯥꯏꯔꯛꯑꯅꯨ ꯍꯦꯛ
ꯑꯗꯣ ꯄꯥꯏꯔꯛꯀꯅꯤ ꯑꯩ ꯑꯦꯂꯥꯝ ꯃꯨꯊꯠꯂꯝ ꯃꯃꯥꯡꯒꯤꯗꯣ ꯇꯨꯝ ꯂꯩꯔꯝꯃꯤꯅꯤꯅ ꯍꯥꯏꯕ ꯄꯣꯔꯇꯨꯒꯜꯒꯤ ꯂꯥꯁ ꯃꯦꯠꯆꯇꯨ ꯌꯦꯡꯍꯧꯗꯕ ꯑꯩ ꯊꯋꯥꯏ ꯌꯥꯝ ꯅꯨꯡꯉꯥꯏꯇꯦꯕ ꯑꯗꯨꯅ ꯑꯩ ꯍꯟꯗꯛꯇꯤ ꯁ꯭ꯄꯦꯟꯗꯣ ꯄꯣꯗꯕ ꯌꯥꯗꯕꯅꯦ ꯐ꯭ꯔꯥꯟꯁ
ꯉꯥꯍꯩ ꯊꯣꯡꯕꯁꯤ ꯍꯥꯎꯅꯤ ꯍꯥꯏꯕꯕꯁꯤꯦ
ꯃꯍ ꯍꯥꯎꯅꯤꯌꯦ ꯆꯥꯅꯤꯡꯉꯦ ꯑꯩꯈꯣꯏꯁꯤꯅ ꯉꯁꯥꯏꯗꯤ ꯄꯨꯛꯂꯥꯎꯕꯤ ꯊꯣꯡꯕ ꯆꯥꯅꯤꯡꯉꯦ ꯍꯥꯏꯔ ꯂꯩꯔꯝꯃꯦ
ꯑꯁ ꯉꯥꯊꯣꯡ ꯌꯥꯝ ꯆꯥꯅꯉꯥꯏ ꯍꯥꯏꯕ ꯆꯥꯎ ꯁꯨꯔꯥ ꯍꯣꯇꯦꯜꯗ
ꯌꯥꯔꯦ ꯁꯦꯜꯗꯣ ꯑꯃꯠꯇ ꯂꯩꯇꯦꯅ ꯉꯁꯥꯏꯗꯒꯤ ꯂꯨꯄꯥ ꯀꯨꯟ ꯇꯔꯦꯠꯂ ꯀꯩꯅꯣꯝ ꯈꯛꯇꯪ ꯌꯥꯎꯔꯅꯤ ꯑꯦꯀꯥꯎꯟꯇꯨꯗ ꯀꯣ
ꯃꯤꯒꯤ ꯄꯩꯁꯥ ꯁꯤꯡꯗꯧꯁꯨ ꯂꯩꯝꯅꯦ ꯑꯩ ꯗ꯭ꯌꯨ ꯆꯠꯂꯤꯕꯅꯦ ꯋꯥꯏꯔ ꯉꯥꯡꯉ ꯀꯅꯣ ꯑꯩꯅ ꯍꯅꯥ ꯃꯨꯠ ꯅꯥꯕꯒꯤ ꯄꯩꯁꯥꯁꯨ ꯁꯤꯡꯡꯂꯣꯏꯗ꯭ꯔꯤ ꯍꯧꯖꯤꯛꯐꯥꯎ ꯇꯨꯏꯁꯟ ꯄꯩꯁꯥ ꯐꯪꯕ ꯉꯥꯏꯅꯤ ꯁꯤꯡꯒꯦꯅ ꯈꯣꯏꯗꯥ ꯑꯗꯩ ꯄꯨꯔꯤꯕꯅꯤ ꯂꯤꯁꯤꯡ ꯅꯤꯄꯥꯜꯅꯤ ꯄꯨꯏꯁꯦ
ꯑꯁ ꯑꯩ ꯍꯣꯏ ꯑꯩ ꯊꯕꯛ ꯇꯧꯈꯤꯒꯦꯁꯦ ꯅꯪ ꯋꯥꯍꯜꯂꯔꯁꯦ ꯄꯥꯈꯠꯀꯟꯁꯦ ꯑꯁ
ꯇꯧꯗ꯭ꯔꯕꯅꯦ ꯑꯩ ꯑꯥꯏ ꯑꯥꯔ ꯕꯤ ꯆꯪꯈ꯭ꯔꯗꯕꯅꯦ ꯑꯩ
ꯇꯧꯔꯣ ꯇꯧꯔꯣ
ꯑꯗꯣ ꯑꯩ ꯀꯩꯅꯣꯝꯃ ꯍꯥꯏꯒꯦꯉꯣ ꯀꯣꯜꯁꯦ ꯑꯩꯅ ꯅꯪꯉꯣꯟꯗ ꯉꯥꯏꯈꯣ ꯍꯥꯏꯁꯦ ꯈꯪꯕ꯭ꯔꯥ ꯌꯥꯔꯤ ꯀꯥꯟꯗ ꯁꯠ ꯁꯠ ꯇꯥꯍꯧꯕꯅꯗꯤ ꯐꯩ ꯑꯃ ꯕꯤꯖꯤ ꯂꯩꯁꯟꯈ꯭ꯔꯀꯣ ꯑꯗꯨꯗꯣ ꯂꯦꯐ ꯇꯧꯕꯗꯣ ꯅꯨꯡꯗꯤ ꯅꯨꯡꯉꯥꯏꯇꯕꯅꯦꯕ
ꯀꯣꯜ ꯑꯍꯨꯝ ꯆꯠꯈ꯭ꯔꯦꯅ ꯀꯣꯜꯂꯅꯤꯗꯨꯅ ꯍꯣꯔꯦꯟꯟꯅ ꯀꯩꯅꯣꯝ ꯇꯧꯔ ꯂꯣꯏꯔ
ꯑꯍꯨꯝ ꯅꯠꯇꯦ ꯑꯅꯤ ꯈꯛꯇꯪ ꯁꯥꯟꯅꯗ ꯉꯥꯏꯔꯤꯌꯦ
ꯑꯗꯣ ꯑꯍꯥꯟꯕꯒꯤ ꯐꯥꯔꯁ ꯀꯣꯜꯗꯣ ꯑꯗꯨꯗꯤ ꯀꯣꯜꯗꯣ ꯅꯪꯅ ꯄꯥꯏꯈꯠꯂꯛꯇꯕꯗꯨꯗ ꯑꯗꯨꯝ ꯀꯩꯅꯣ ꯆꯠꯈ꯭ꯔꯦ ꯍꯥꯏꯕ ꯖꯦꯔꯣ ꯃꯤꯅꯠꯇ ꯆꯠꯈ꯭ꯔꯦ ꯍꯥꯏꯕ ꯍꯣꯏ
ꯑꯣꯀꯦ ꯑꯗꯨꯗꯤ ꯑꯅꯤ ꯑꯃ ꯋꯥꯠꯂꯤꯕ
ꯎꯝ
ꯇꯧꯕꯩ ꯇꯧꯕ ꯍꯧꯖꯤꯛ ꯁꯥꯟꯅ ꯊꯣꯛꯍꯧꯔꯁꯤꯦ
ꯁꯥꯟꯅꯔꯁꯤ ꯕꯦꯇ꯭ꯔꯤꯗꯨ ꯅꯪꯁꯨ ꯌꯥꯎꯗ꯭ꯔꯦ ꯑꯩꯁꯨ ꯌꯥꯎꯗ꯭ꯔꯦ ꯍꯥꯏꯕ ꯍꯣꯔꯦꯟ ꯅꯨꯡꯗꯥꯡ ꯑꯃꯨꯛ ꯁꯥꯟꯅꯔꯁꯦ ꯍꯥꯏꯕ
ꯅꯨꯡꯗꯥꯡꯅ ꯅꯨꯡꯗꯥꯡ ꯅꯨꯡꯗꯥꯡꯁꯦ ꯍꯦꯛꯇꯅꯦ ꯅꯨꯡꯉꯥꯏꯇꯦ ꯍꯥꯏꯕ ꯑꯗꯨꯒꯤꯅꯦ ꯑꯩꯅꯅꯦ ꯍꯧꯖꯤꯛ ꯍꯥꯏꯍꯔꯛꯏꯁꯦ
ꯊꯕ ꯑꯗꯨꯒꯤꯅꯦ ꯍꯥꯏꯕ
ꯍꯣꯏ ꯍꯣꯏ ꯍꯣꯏ ꯍꯣꯏ ꯁꯥꯔꯦ ꯁꯥꯔꯁꯦ ꯅꯨꯡꯗꯥꯡ ꯁꯥꯔꯁꯦ ꯑꯩꯈꯣꯏꯁꯦꯗꯣ ꯅꯨꯡꯗꯥꯡꯗꯣ ꯍꯣꯁꯄꯤꯠꯇ ꯊꯥꯗꯣꯛꯄꯤꯌꯨ ꯍꯦꯛꯇ ꯌꯥꯗꯦꯕ ꯕꯦꯠ ꯆꯥꯔꯖ ꯌꯥꯗ꯭ꯔꯦ ꯑꯗꯨ ꯇꯧꯗ꯭ꯔꯦꯅ ꯊꯥꯕꯨꯗꯤ ꯊꯥꯗꯣꯛꯄꯤꯕ ꯑꯗꯨ ꯑꯣꯏ ꯇꯥꯔꯒꯁꯨ ꯈꯤꯇꯪ ꯉꯥꯡꯅꯕ ꯑꯃ ꯆꯪꯕ ꯑꯗꯨꯒꯤꯅꯤ ꯌꯥꯔꯦ ꯑꯣ ꯍꯥꯏꯗꯤ ꯅꯪꯅ ꯍꯥꯏꯄꯥꯠ ꯌꯥꯝ ꯁꯥꯔꯛꯀꯅꯣꯅ
ꯀꯔꯤꯅꯣ
ꯑꯩꯅ ꯊꯤꯅ ꯆꯩꯔꯛꯎꯔꯣ
ꯀꯩꯗꯧꯔꯒꯦ
ꯀꯩꯅꯣ ꯀꯩꯗꯧꯔꯒꯦꯕ
ꯃꯥ ꯅꯪ ꯌꯥꯎꯗꯦ ꯍꯥꯏꯕꯗꯣ ꯍꯥꯞꯄꯤꯕꯅꯤ ꯀꯩꯅꯣ
ꯑꯗꯨ ꯌꯥꯔꯦ ꯍꯥꯏꯕ ꯌꯥꯔꯦ ꯍꯥꯏꯕ ꯍꯥꯄꯛꯀꯅꯣꯕ ꯑꯩ ꯑꯗꯨꯝ ꯅꯦꯠ ꯁꯃ ꯇꯧꯖꯒꯦꯕ
ꯑꯉꯥꯎꯕꯤ
ꯅꯪꯅꯦ ꯑꯉꯥꯎꯕꯤꯗꯤ
ꯁꯤꯡꯖꯨꯖꯅꯤ
ꯃꯤꯅꯤꯠ ꯀꯌꯥ ꯈꯛꯇꯪ ꯉꯥꯏꯔꯒꯦ ꯌꯦꯡꯒꯦꯀꯣ ꯑꯩ ꯆꯣ ꯃꯤꯅꯠ ꯐꯥꯔꯦ ꯆꯞ ꯆꯥꯅ